ꯍꯜꯂꯣ ꯇꯥꯕ꯭ꯔꯣ
ꯑꯣ ꯍꯜꯂꯣ ꯇꯥꯔꯕꯣ
ꯑꯣ ꯇꯥꯔꯦ ꯇꯥꯔꯦ
ꯑꯥ ꯑꯩ ꯂꯝꯕꯤ ꯆꯠꯂꯤꯌꯦ ꯅꯪꯗꯤ
ꯑꯩꯗꯤ ꯇꯨꯝꯃꯒ ꯂꯩꯕꯅꯦꯕ ꯅꯪ ꯀꯣꯜ ꯇꯧꯁꯤ ꯍꯥꯏꯕꯒꯤ ꯃꯄꯥꯟꯗ ꯃꯄꯥꯟꯗ ꯊꯣꯛꯑꯦ
ꯑꯣ ꯂꯝꯕꯤ ꯆꯠꯄ ꯀꯥꯟꯗ ꯁꯨꯝ ꯏꯊꯟꯗ ꯆꯠꯄꯗꯣ ꯅꯨꯡꯉꯥꯏꯇꯕ ꯑꯗꯨꯒꯤ ꯑꯥ ꯋꯥꯔꯤ ꯁꯥ ꯁꯥꯔꯒ ꯆꯠꯂꯗꯤ ꯎꯝ ꯌꯨꯝ ꯍꯟꯅꯤꯡꯉꯥꯏ ꯆꯠꯂꯤꯅꯦ
ꯌꯨꯝꯗꯣ ꯊꯨꯅ ꯌꯧꯔꯛꯄꯅꯦ
ꯑꯥ ꯏꯊꯟꯗ ꯆꯠꯂꯗꯤ ꯌꯧ ꯋꯥꯏꯌꯦꯗꯅ
ꯌꯨꯝꯗ ꯍꯜꯂꯤꯔꯣ ꯅꯠꯇ꯭ꯔꯒ ꯀꯥꯏꯗ ꯆꯠꯂꯤꯅꯣ ꯗꯨꯀꯥꯟꯒꯨꯝꯕꯗ ꯆꯠꯂꯤꯔꯣ
ꯌꯨꯝ ꯍꯜꯂꯤꯅꯦ ꯇꯥꯕ꯭ꯔꯣ ꯎꯝ ꯊꯕꯛ ꯆꯠ ꯄꯥ ꯈꯣꯡꯅ ꯆꯠꯄꯅꯤꯅꯅꯦ
ꯎꯝ
ꯏꯊꯟꯗ ꯆꯠꯄꯗꯣ ꯌꯥꯝ ꯕꯣꯔꯤꯡ ꯆꯨꯕ
ꯑꯗꯨꯒꯤ ꯀꯣꯜ ꯇꯧꯅꯤꯡꯉꯤꯅꯦꯕ
ꯀꯦ
ꯆꯠꯇ꯭ꯔꯗꯤ ꯇꯧꯅꯤꯡꯉꯣꯏꯕ
ꯍꯣꯏ ꯅꯪ ꯌꯥꯝ ꯈꯪꯉꯦ ꯀꯃꯥꯏꯟ ꯇꯧꯔꯤꯅꯣ
ꯑꯩ ꯅꯪ ꯈꯪꯕꯩꯅꯦ
ꯑꯥ ꯌꯥꯝ ꯍꯩꯌꯦ ꯅꯪꯗꯤ
ꯅꯪ ꯍꯧꯖꯤꯛ ꯇꯝꯄꯥꯛꯇ ꯂꯩꯕ꯭ꯔꯥ ꯅꯠꯇ꯭ꯔꯒ ꯆꯤꯡꯗ ꯂꯩꯕ꯭ꯔꯥ
ꯆꯤꯡꯗ ꯂꯩꯌꯦ ꯑꯉꯝꯕꯗ ꯀꯥꯔꯤꯅꯦ ꯍꯧꯖꯤꯛꯁꯦ
ꯁꯦꯁ ꯇꯥꯅꯤ ꯀꯣ
ꯐꯤ ꯐꯤꯒꯔ ꯈꯔ ꯇꯥꯅꯕ
ꯐꯤꯒꯔ ꯁꯦꯝꯃꯤꯔꯣ
ꯍꯣꯏ
ꯅꯩꯁꯜꯂꯨ
ꯆꯥꯛ ꯆꯥꯕꯗꯤ ꯌꯥ ꯌꯥꯝ ꯌꯥꯝ ꯆꯥꯕ ꯑꯗꯨꯒ ꯐꯤꯒꯔ ꯇꯥꯅꯤꯡꯕ ꯖꯥꯠꯇꯣ ꯈꯪꯕ꯭ꯔꯥ
ꯗꯨꯗꯤ
ꯑꯁ ꯇꯨꯝ ꯇꯨꯝꯕꯁꯨ ꯍꯥꯏꯐꯦꯠ ꯇꯨꯝꯕ ꯇꯨꯝꯕꯁꯨ ꯇꯨꯝꯒꯟꯕ ꯆꯥꯕꯁꯨ ꯆꯥꯒꯟꯕ ꯑꯗꯨꯕꯨ ꯀꯪꯗꯤ ꯀꯪꯅꯤꯡꯕ
ꯑꯣ ꯑꯗꯨ ꯑꯣꯏꯔꯔꯣꯏꯗ ꯐꯤꯈꯔꯒꯗꯤ ꯋꯥꯗꯨꯗꯤ
ꯑꯁ ꯑꯣꯏꯗꯧ ꯃꯥꯟꯗ꯭ꯔꯦ ꯇꯁꯦꯡꯅ ꯑꯗꯣ ꯑꯗꯨꯁꯨ ꯇꯟꯕ
ꯋꯥꯀꯤꯡ ꯆꯦꯟꯕꯗꯤ
ꯑꯗꯨꯖꯨ ꯇꯜꯂꯦ
ꯑ
ꯑꯣꯏꯔꯣꯏ ꯅꯠꯇ꯭ꯔꯥ
ꯑꯣꯏꯒꯅꯤꯗ ꯃꯨꯕꯥꯡꯒꯨꯝꯈ꯭ꯔꯣ
ꯑ ꯗ꯭ꯔꯝ ꯑꯣꯜꯂꯤꯉꯩꯗ ꯍꯦꯟꯅ ꯗ꯭ꯔꯝ ꯑꯣꯟꯗꯅ
ꯗ꯭ꯔꯝ ꯇꯥꯏꯕꯣꯝ ꯑꯣꯏꯅ ꯑꯣꯜꯂꯅꯤ꯫
ꯑꯣ ꯑꯗꯨꯁꯨ ꯌꯥꯏꯗ ꯅꯠꯇ꯭ꯔꯥ ꯆꯅꯤꯡ ꯎꯝ ꯏꯁꯥꯅ ꯆꯥꯅꯤꯡꯉꯤꯐꯥꯎ ꯆꯥ ꯐꯪꯕ ꯇꯨꯝꯅꯤꯡꯉꯤꯐꯥꯎ ꯇꯨꯝꯕ ꯐꯪꯕ
ꯆꯥꯅꯤꯡꯕꯒꯤ ꯃꯇꯝ ꯍꯦꯜꯂꯕꯅꯤꯗ ꯅꯪꯗꯤ꯫
ꯑꯗꯨꯝ ꯑꯩꯒꯤꯗꯤ ꯍꯦꯟꯗꯕ ꯃꯥꯜꯂꯦ ꯑꯗꯨꯝ ꯆꯥꯅꯤꯡꯉꯒ ꯂꯩꯌꯦ꯫
ꯑꯣ ꯑꯣ
ꯃꯇꯝ ꯍꯦꯜꯂꯛꯈ꯭ꯔꯁꯨ
ꯈꯔꯥ ꯅꯣꯏꯕ ꯄꯥꯝꯕꯩꯔꯥ ꯈꯪꯗꯦ꯫
ꯑꯦ ꯅꯪꯗꯤ ꯐꯤꯒꯔ ꯁꯦꯝꯅꯤꯡꯉꯦꯒ꯫
ꯐꯤꯒꯔ ꯁꯦꯝꯅꯤꯡꯉꯁꯨ ꯑꯥ ꯎꯄꯥꯏ ꯂꯩꯇꯕꯗꯣ ꯎꯝ
ꯌꯨꯝꯗ ꯀꯩꯀꯩ ꯊꯕꯛ ꯇꯧꯔꯤꯅꯣ
ꯀꯩꯝ ꯊꯕꯛ ꯇꯧꯗꯦꯗ ꯇꯩ꯫ ꯑꯩ ꯊꯕꯛ ꯆꯠꯂꯤꯕ ꯕꯁꯁꯤ ꯃꯉꯥꯏꯔꯦ ꯆꯥꯛ ꯌꯦꯟꯁꯥꯡ ꯊꯣꯡꯕ ꯀꯣꯜ ꯂꯤꯛ ꯐꯦꯡꯕ ꯐꯤꯁꯨꯕ ꯑꯗꯨꯒꯨꯝꯕꯗꯨꯗꯤ ꯊꯕꯛ
ꯅꯪꯒꯤ ꯅꯪꯒꯤ ꯊꯕꯛꯅꯦꯕ ꯊꯕꯛꯅꯤꯈꯩ ꯅꯪꯗꯨꯁꯨ
ꯑꯣ
ꯃꯤ ꯈꯔꯅ ꯍꯥꯏꯕ ꯑꯗꯨꯒꯨꯝꯕ ꯊꯕꯛꯇꯨꯗꯤ ꯊꯕꯛ ꯅꯠꯇꯦ ꯍꯌꯦ꯫
ꯑꯣ ꯑꯣ ꯄꯩꯁꯥ ꯄꯩꯁꯥ ꯐꯪꯅꯕ ꯊꯕꯛꯅꯤ ꯑꯗꯨꯗꯣ
ꯑ
ꯊꯕꯛꯄꯨꯗꯤ ꯊꯕꯛꯅꯦꯕ ꯄꯩꯁꯥ ꯐꯪꯅꯕꯩ ꯋꯥꯅꯤ꯫
ꯎꯝ ꯋꯥꯕꯁꯨ ꯋꯥꯔꯤꯅꯦꯕꯀꯣ ꯅꯠꯇ꯭ꯔꯅꯦ ꯎꯝ ꯑꯗꯨꯅꯦ꯫ ꯅꯨꯄꯤ ꯑꯣꯏꯕꯤꯁꯤꯡꯒꯤ ꯄꯨꯟꯁꯤꯁꯦ꯫
ꯁꯤ꯭ꯌꯥꯍ
ꯅꯠꯇꯔꯅꯦ꯫ ꯅꯨꯄꯤꯁꯤꯡꯅ ꯑꯅꯝꯕ ꯁꯨꯏꯗꯅ
ꯑꯩꯈꯣꯏꯁꯨ ꯆꯥꯛ ꯊꯣꯡꯉꯤꯗ
ꯑꯣ ꯑꯩꯈꯣꯏ ꯏꯅꯥꯎꯄꯥ ꯈꯈꯣꯏꯗꯤꯅꯦ ꯆꯥꯛ ꯌꯦꯤꯟꯖꯥꯛꯇ ꯊꯣꯡꯕ ꯍꯩꯇꯦ꯫
ꯑꯩꯁꯨ ꯍꯩꯇꯦ ꯆꯥꯛꯀ ꯆꯝꯐꯨꯠ ꯀꯨꯝꯕ ꯆꯝꯐꯨꯠ ꯈꯛꯇꯅꯤ ꯊꯣꯡꯉꯨ ꯍꯥꯏꯩꯔꯤꯁꯦ꯫
ꯑꯣ ꯑꯗꯣ ꯆꯝꯐꯨꯠꯀꯨꯝꯕꯗꯤ ꯍꯩꯔꯏꯅꯦꯕ꯫ ꯑꯗꯣ ꯊꯣꯡꯕꯤꯌꯣ ꯍꯥꯏꯔꯁꯨꯅꯦ ꯊꯣꯡꯕꯤꯔꯣꯏ ꯃꯇꯝ ꯌꯥꯝ ꯇꯜꯂꯦꯕ ꯍꯣꯏ ꯑꯗꯣ ꯑꯩꯈꯣꯏꯁꯨ ꯇꯟꯕ ꯅꯨꯃꯤꯠ ꯍꯥꯏꯕꯗꯤ ꯂꯩꯗꯅ
ꯑ ꯅꯨꯄꯤꯒꯤꯗꯤ ꯂꯩꯔꯣꯏꯗꯕꯅꯤ ꯑꯗꯣ
ꯑꯩꯈꯣꯏ ꯑꯩꯈꯣꯏꯒꯤ꯫ ꯀꯩ ꯍꯥꯏꯅꯤ ꯀꯥꯎꯈ꯭ꯔꯦ ꯀꯩ ꯀꯩ ꯍꯥꯏꯒꯦꯔꯥ ꯇꯧꯔꯝꯕꯗꯣ ꯑꯩ ꯀꯥꯎꯈ꯭ꯔꯦ꯫
ꯑ ꯭ꯌꯥꯟꯗꯣ
ꯒꯖꯅꯤꯒꯤ ꯀꯣ ꯄ ꯄꯨꯕꯅꯤꯅꯦ ꯌꯥꯗ꯭ꯔꯦꯅꯦ
ꯄꯨꯔꯣ ꯑꯇꯨꯗꯤ
ꯑꯗꯨꯗ ꯑꯗꯨꯅ ꯐꯗꯧ ꯃꯥꯜꯂꯦ ꯑꯗꯣ
ꯎꯝ
ꯄꯥꯛꯑꯣꯏꯗ꯭ꯔꯥ ꯈꯟꯕ
ꯑꯩ ꯑꯁꯤ ꯀꯩ ꯑꯩ ꯀꯣꯜ ꯇꯧꯕ
ꯍꯣꯏ
ꯑꯩ ꯀꯣ ꯇꯧꯔꯤꯌꯦ
ꯀꯩꯅꫭꯅꯍꯦ ꯀꯥꯏ
ꯑꯌꯥ
ꯌꯥꯝ ꯌꯥꯝ ꯐꯔꯛ ꯇꯥꯏꯌꯦ ꯅꯪꯁꯤꯗꯤ ꯌꯥꯝ ꯌꯥꯝ ꯌꯥꯝ ꯗꯤꯃꯥꯟ ꯁꯥꯏꯀꯣꯅꯪ
ꯇꯞꯄꯣ ꯇꯞꯍꯜꯂꯣ ꯇꯞꯍꯜꯂꯣ
ꯑꯁ ꯕꯣꯁꯅꯔꯅꯤ ꯕꯣꯁꯅ ꯅꯕ ꯆꯠꯅꯤꯡꯉꯥꯏ ꯍꯥꯏꯔꯤꯅꯦ
ꯑꯣ ꯕꯣꯜ ꯁꯅꯥꯕ ꯍꯥꯏꯕ꯭ꯔꯣꯅ
ꯑ ꯑꯗꯨ ꯁꯥꯇꯩꯅꯦ
ꯎꯝ ꯑꯗꯣ ꯍꯟꯗꯛ ꯋꯥꯔꯜ ꯀꯞꯇꯤ ꯌꯦꯡꯉꯝꯃꯅꯤ ꯑꯗꯨꯑꯣꯏꯗꯤ
ꯑꯥ
ꯑꯩꯗꯤ ꯋꯥꯔꯜ ꯀꯞ ꯌꯦꯡꯗꯦ ꯏꯟꯇꯔꯦꯁ ꯂꯩꯇꯕ
ꯑꯥ ꯀꯩꯒꯤ ꯏꯟꯇꯔꯦꯁ ꯂꯩꯇ꯭ꯔꯤꯅꯣ
ꯈꯪꯗꯦ ꯏꯟꯇꯔꯦꯁ ꯁꯨꯝ ꯂꯩꯇꯦ ꯀꯃꯥꯏꯅ ꯇꯧꯋꯤꯅꯣ ꯈꯪꯗꯦ ꯃꯤ ꯑꯁ ꯇꯨꯝꯕ ꯆꯥꯕ ꯈꯪꯗꯅ ꯌꯦꯡꯅꯔꯤꯗꯅ ꯑꯩꯗꯤ ꯐ꯭ꯔꯤꯗ ꯂꯩꯔ ꯐꯥꯎꯕꯅꯦ ꯌꯦꯡꯅꯤꯡꯗꯦ ꯍꯥꯏꯕ ꯇꯥꯕ꯭ꯔꯣ
ꯇꯥꯏ ꯎꯝ
ꯉꯁꯤ ꯑꯌꯨꯛꯇꯤ ꯀꯩ ꯃꯊꯦꯜ ꯆꯥꯔꯒꯦ
ꯉꯁꯤ ꯑ ꯌꯦꯟꯁꯥꯡ ꯂꯩꯖꯕꯒꯤ ꯃꯦꯒꯤ ꯂꯧꯔꯒ ꯊꯣꯡ ꯆꯥꯏꯗꯅ
ꯑꯣ ꯅꯣꯏ ꯃꯤ ꯀꯌꯥ ꯂꯩꯕ꯭ꯔꯣ
ꯍꯧꯖꯤꯛꯇꯤ ꯏꯆꯦꯒꯁꯨ ꯂꯥꯛꯑꯦ
ꯑꯣ
ꯍꯧꯖꯤꯛ ꯍꯧꯖꯤꯛꯇꯤ ꯏꯆꯦ ꯑꯅꯤ ꯑꯅꯤ ꯂꯩ ꯑꯩ ꯑꯁꯤꯔꯣꯝꯗ ꯇꯨꯝꯕꯀꯣ ꯃꯣꯏ ꯏꯕꯨꯡ ꯏꯕꯨꯡ ꯂꯥꯛꯄꯗꯨꯒꯤ
ꯑꯣ ꯑꯗꯣ ꯃꯦꯒꯤ ꯂꯣꯏ ꯃꯤ ꯂꯣꯏꯅ ꯃꯦꯒꯤ ꯑꯣꯏꯅ ꯊꯣꯡꯉꯒ ꯆꯥꯔꯦ
ꯆꯥꯔꯦ
ꯎꯝ ꯌꯥꯝ ꯐꯩꯅꯦ ꯑꯗꯣ ꯄꯨꯛꯇꯤ ꯊꯟꯕ꯭ꯔꯣ
ꯊꯥꯜꯂꯤꯗ
ꯃꯦꯒꯤꯒꯨꯝꯕ ꯆꯥꯕꯁꯦ ꯑꯩꯗꯤ ꯄꯥꯡꯒꯜ ꯂꯩꯇꯦ ꯍꯥꯏꯕ
ꯑꯁ ꯑꯩꯁꯨ ꯌꯥꯝ ꯆꯥꯅꯤꯡꯗꯦꯗ
ꯎꯝ
ꯆꯥꯕ ꯀꯨꯏꯗꯕꯒꯤ ꯆꯠꯅꯤꯡꯉꯤꯅꯦ
ꯎꯝ ꯆꯥꯅꯤꯡꯕ ꯊꯛꯅꯤꯡꯕꯕꯨꯗꯤ ꯆꯥꯅꯤꯡ ꯊꯛꯅꯤꯡꯕꯗꯣ ꯑꯣꯏꯌꯦ ꯑꯗꯨ ꯑꯣꯏꯁꯨ ꯀꯩ ꯍꯥꯏꯅꯤ ꯄꯥꯡꯒꯟ ꯄꯤꯗꯕꯗꯣ
ꯎꯝ
ꯑꯗꯨꯃꯥꯏꯅ ꯇꯧꯋꯦꯕ ꯄꯨꯛꯄꯨꯗꯤ ꯊꯜꯂꯒꯅꯦ
ꯎ
ꯆꯥꯛ ꯆꯥꯕ ꯃꯤ ꯑꯣꯏꯔꯛꯄꯩꯔꯥ ꯅꯪꯗꯤ ꯈꯪꯗꯦꯕꯀꯣ ꯑꯗꯤ ꯆꯥꯛꯁꯨ ꯌꯥꯝ ꯌꯥꯝ ꯆꯥꯌꯦ
ꯑꯁ ꯇꯧꯔꯛꯅꯤꯅꯦ ꯅꯪꯗꯤ
ꯀꯦꯖꯤ ꯑꯃ ꯆꯥꯏꯌꯦ ꯀꯦꯖꯤ ꯑꯃ
ꯀꯦꯖꯤ ꯑꯃꯥ ꯆꯥꯔꯗꯤ ꯃꯤ ꯅꯠꯇ꯭ꯔꯦ
ꯑꯣ ꯑꯗꯨꯗꯤ ꯀꯦꯖꯤ ꯃꯈꯥꯏꯗꯤ
ꯑꯩ ꯁꯦ ꯆꯥꯛ ꯑꯣꯟꯕꯒꯤ ꯀꯧꯇꯥꯗꯣ
ꯎꯝ
ꯑꯗꯣ ꯀꯌꯥ ꯆꯥꯒꯦꯅ
ꯑꯗꯨꯗꯣ ꯑꯃ ꯆꯥꯏꯌꯦ
ꯑ ꯑ ꯑꯃꯆꯥ ꯑꯄꯤꯛꯄꯣ ꯆꯥꯎꯗꯔꯣ
ꯑ ꯆꯥꯎꯕꯗꯣ ꯈ꯭ꯋꯥꯏꯗꯒꯤ ꯆꯥꯎꯕꯗꯣ ꯀꯦ ꯖꯤ ꯑꯃꯒꯤ ꯀꯧꯇꯥꯗꯣ ꯑꯗꯨꯅꯅꯦ ꯑꯩꯅ ꯗ꯭ꯔꯝ ꯃꯥꯜꯂꯦ ꯍꯥꯏꯔꯛꯑꯣ
ꯗ꯭ꯔꯝꯗ ꯑꯣꯜꯂꯔꯣꯏ ꯈꯪꯉꯦ ꯇꯥꯏꯝ ꯕꯣꯝ ꯑꯣꯜꯂꯅꯤ ꯄꯣꯛꯈꯥꯏꯔꯅꯤ
ꯑꯗꯣ ꯄꯣꯛꯈꯥꯏ ꯈꯔꯗꯤ ꯑꯁ ꯑꯩ ꯌꯥꯔꯔꯣꯏꯕꯣꯛ ꯑꯗꯨꯏꯗꯤ ꯑꯩ ꯈꯔ ꯍꯟꯗꯅꯕ ꯇꯧꯗꯗꯤ ꯌꯥꯔꯔꯣꯏ ꯅꯠꯇ꯭ꯔꯥ
ꯎꯝ ꯈꯔ ꯗꯥ ꯗꯥꯏꯤꯡꯗꯧꯔꯣ
ꯑ ꯑꯁ ꯈꯪꯗꯦꯅꯦ ꯆꯥꯛ ꯆꯥꯔꯤꯉꯩꯗꯗꯤ ꯅꯤꯡꯁꯤꯡꯗꯦꯕꯀꯣ ꯆꯥꯕ ꯇꯣꯛꯈ꯭ꯔꯀꯥꯟꯗꯅꯦ ꯑꯁ ꯈꯖꯤꯛꯇꯪ ꯆꯥꯔꯝꯃꯁꯨ ꯑꯣ ꯈꯖꯤꯛꯇꯪ ꯆꯥꯔꯝꯃꯒꯁꯨ ꯀꯣ ꯍꯅ ꯍꯦꯛꯇ ꯈꯟꯕ ꯖꯥꯠꯇꯣ ꯑꯗꯨꯖꯥꯠꯇꯣ ꯑꯣꯏꯕ ꯑꯩꯁꯦ ꯇꯥꯕ꯭ꯔꯣ
ꯍ ꯇꯥꯏ
ꯑ
ꯌꯧꯗ꯭ꯔꯤꯕ ꯌꯨꯝ
ꯌꯧꯗꯧꯔꯦ ꯃꯣꯏ ꯏꯃꯨꯡꯗ ꯌꯥꯝ ꯂꯥꯡꯕ ꯂꯥꯞꯄꯨꯗꯤ ꯂꯥꯞꯄꯦꯕꯀꯣ ꯑꯗꯣ ꯌꯥꯝ ꯂꯥꯞꯄꯃꯛꯇꯤ ꯅꯠꯇꯦ ꯀꯤꯂꯣꯃꯤꯇꯔ ꯑꯅꯤ ꯃꯨꯀꯨꯝꯕ ꯈꯇꯪꯅꯦꯕꯀꯣ
ꯑꯣ ꯅꯪ ꯆꯤꯡꯁꯦ ꯑꯥ ꯆꯤꯡ ꯃꯅꯨꯡ ꯂꯩꯔꯣ
ꯎꯝ ꯑꯗꯣ ꯒꯥꯔꯤ ꯑꯣꯛꯇꯣꯅꯕꯨꯗꯤ ꯐꯝꯃꯦ ꯑꯣꯛꯇꯣꯅ ꯐꯝꯕꯗꯣ ꯃꯦꯟ ꯔꯣꯗ ꯑꯐꯥꯎ ꯈꯛꯇꯪ ꯐꯝꯃꯦꯕꯀꯣ ꯑꯗꯣ ꯑꯩꯈꯣꯏ ꯌꯨꯝꯁꯦ ꯑꯃꯨꯛꯀ ꯆꯤꯡ ꯃꯊꯛꯇ ꯑꯣꯏꯕ ꯑꯗꯣ ꯑꯃꯨꯛꯀ ꯑꯉꯝꯕꯗꯣ ꯀꯥꯕ
ꯑꯣ ꯑꯁ ꯑꯗꯨ ꯑꯗꯨ ꯅꯨꯡꯇꯤꯒꯤ ꯆꯥꯛ ꯀꯥꯔꯗꯤ ꯍꯛꯆꯥꯡ ꯌꯥꯝ ꯐꯅꯤ ꯀꯩꯅꯣ
ꯍꯣꯏ ꯍꯛꯆꯥꯡꯕꯨꯗꯤ ꯐꯒꯅꯤ ꯑꯗꯨꯏꯁꯨ ꯋꯥꯏꯅꯦ
ꯎꯝ
ꯀꯔꯤꯗꯤ ꯎꯄꯥꯏ ꯂꯩ ꯍꯤꯡꯕꯅꯤꯅ ꯁꯨꯗꯕꯁꯨ ꯌꯥꯗꯦ ꯆꯥꯗꯕ ꯕꯅꯤꯅ ꯁꯨꯗꯕꯁꯨ ꯌꯥꯗꯦ ꯅꯠꯇ꯭ꯔꯅꯦ
ꯑꯗꯨ ꯑꯗꯨꯅꯤ
ꯀꯔꯤ ꯇꯧꯔꯨꯅꯤ ꯄꯨꯟꯁꯤ ꯁꯨꯔꯒ ꯆꯥꯔꯣꯅ ꯊꯝꯃꯝꯃꯕꯅꯤꯅ ꯉꯝꯕ ꯉꯝꯗꯕ ꯁꯨ ꯇꯥꯔꯦꯗꯅ ꯋꯥꯔꯁꯨ ꯋꯥꯅ ꯅꯠꯇ꯭ꯔꯅꯦ
ꯁꯨꯕꯥ ꯇꯥꯔꯦ ꯀꯩꯅꯣ
ꯎꯝ
ꯊꯕꯛꯄꯨ ꯑꯁ ꯃꯤ ꯁꯨꯅꯤꯡꯕꯗꯤ ꯂꯩꯇꯦ ꯑꯗꯨꯕꯨ ꯁꯨ ꯁꯨꯕꯗꯤ ꯌꯥꯕꯔ꯭ꯕ
ꯎꯝ
ꯁꯨꯗ꯭ꯔꯗꯤ ꯆꯥꯛ ꯐꯪꯗ꯭ꯔꯦ
ꯎꯝ ꯃꯥꯅꯤ ꯑꯗꯣ ꯑꯁ ꯑꯩꯈꯣꯏ ꯌꯨꯝꯁꯦ ꯆꯤꯡ ꯃꯊꯛ ꯇꯕꯨꯗꯤ ꯑꯣꯏꯕꯀꯣ ꯑꯗꯨꯏꯁꯨꯅꯦ ꯎ ꯄꯥꯝꯕꯤ ꯀꯩꯀꯩ ꯌꯥꯝꯅ ꯍꯧꯕꯅꯦꯅꯀꯣ ꯌꯨꯝ ꯌꯧꯈ꯭ꯔꯗꯤ ꯑꯁ ꯌꯥꯝ ꯅꯨꯡꯉꯥꯏꯕ
ꯑꯁ ꯌꯥꯝ ꯆꯤꯛꯔꯝꯅꯤꯀꯣ
ꯑꯧ ꯏꯆꯤꯛ ꯆꯤꯛꯑꯒ ꯒꯥꯔꯤ ꯃꯈꯣꯟꯁꯨ ꯇꯥꯗ꯭ꯔꯦ ꯅꯨꯡꯉꯥꯏꯈ꯭ꯔꯖꯥꯠꯅꯦ
ꯑꯗꯨꯒꯨꯝꯕ ꯃꯐꯝꯗ ꯒꯦꯝ ꯁꯥꯟꯅꯕꯥ ꯅꯨꯡꯉꯥꯏꯗꯨꯏꯁꯦ
ꯑꯥ ꯌꯥꯝꯅ ꯅꯨꯡꯉꯥꯏꯌꯦ ꯁꯤ ꯃꯐꯝꯗꯤ ꯍꯥ
ꯎꯝ ꯌꯨꯝꯗ ꯃꯤ ꯂꯩꯇ꯭ꯔꯣ
ꯂꯩꯌꯦ ꯌꯨꯝꯗ ꯃꯤ ꯌꯥꯝ ꯂꯩꯌꯦ ꯑꯗꯨꯒꯤ ꯏꯃꯨꯡꯁꯨ ꯆꯪꯅꯤꯡꯗꯦ ꯂꯥꯡꯃꯟꯗꯅ ꯂꯥꯡꯕ ꯃꯈꯣꯟꯁꯦ ꯄꯥꯝꯗꯕ ꯑꯩꯁꯦ
ꯂꯣꯏ ꯇꯥꯟꯊꯣꯛꯈ꯭ꯔꯣ ꯀꯩꯅꯣ
ꯎꯝ ꯑꯗꯨ ꯁꯣꯏꯗ꯭ꯔꯦ ꯆꯤꯛ ꯆꯤꯛꯅ ꯂꯩꯕꯗꯣ ꯌꯥꯝ ꯄꯥꯝꯃꯦ ꯑꯩꯗꯤ
ꯃꯤ ꯂꯣꯏ ꯄꯥꯝꯃꯤꯅꯦ ꯀꯩꯅꯣ ꯏꯆꯤꯛ ꯆꯤꯛ ꯂꯩꯕꯗꯣ
ꯑꯥ
ꯑꯠ ꯑꯩꯗꯤ ꯂꯥꯡꯕ ꯄꯥꯝꯃꯤꯗ
ꯑꯣ ꯑꯩꯗꯤ ꯂꯥꯡꯕ ꯄꯥꯝꯗꯦ ꯑꯗꯨ ꯑꯗꯨꯒꯤꯀꯣ ꯆꯤꯡ ꯃꯅꯨꯡꯒꯨꯝꯕ ꯍꯟꯗ ꯂꯩꯕꯁꯦ ꯑꯩꯗꯤ ꯌꯥꯝ ꯆꯥꯟꯅꯩꯌꯦ